ꯍꯜꯂꯣ ꯑꯣ ꯇꯥꯔꯦ ꯇꯥꯔꯦ
ꯎꯝ ꯀꯩꯗꯧꯔꯝꯃꯤꯅꯣ
ꯁꯨꯝ ꯐꯝꯃꯝꯃꯤꯅꯦ ꯎꯝ
ꯉꯁꯤ ꯀꯩ ꯍꯦꯟꯖꯥꯡ ꯊꯣꯡꯉꯒꯦ
ꯉꯥ ꯊꯣꯡꯉꯦ ꯉꯥ
ꯎꯝ ꯍꯥꯎꯅꯤꯅꯦ ꯑꯗꯨꯗꯤ
ꯎꯝ ꯍꯧꯗꯣꯏꯅꯤ
ꯑꯗꯨꯒ ꯅꯪꯅ ꯋꯥꯏ ꯇꯩꯔꯤꯅꯦꯅ ꯃꯇꯦꯛ ꯑꯃꯈꯛ ꯇꯩꯔꯝꯃꯤꯁꯤꯅ ꯀꯩꯒꯤ
ꯑꯦ ꯊꯕꯛ ꯅꯪꯉꯔꯣꯏꯅ ꯉꯁꯤ ꯗꯤ ꯑꯗꯨꯗꯨꯒꯤ ꯈꯇꯪ ꯇꯩꯔꯒ ꯇꯣꯛꯏꯅꯦ
ꯎꯝ ꯑꯗꯣ ꯂꯩꯖꯦ ꯏꯕꯥꯅꯤ ꯍꯦꯛꯃꯤꯟꯅꯗꯣꯏ ꯅꯠꯇ꯭ꯔꯣ
ꯍꯣꯏ ꯍꯣꯏ ꯍꯦꯛꯃꯤꯟꯅꯔꯁꯦ ꯉꯥꯍꯥꯛ ꯂꯩꯔꯒ ꯅꯪꯗꯤ ꯀꯩꯗꯧꯔꯤꯅꯣ
ꯑꯩ ꯀꯥꯛꯊꯨꯝ ꯆꯥꯔꯤ
ꯑꯣ
ꯍꯥꯎꯏ ꯅꯪꯅ ꯉꯔꯥꯡ ꯂꯩꯔꯛꯄ ꯀꯥꯎꯊꯨꯝꯁꯦ
ꯍꯥꯎꯕꯅꯤꯅ ꯑꯩꯅ ꯍꯥꯟꯅ ꯄꯞ ꯄꯞ ꯆꯪꯖꯤꯜꯂꯦ ꯑꯗꯨꯒ ꯑꯃ ꯇꯥ ꯄꯥꯏꯈꯠꯂ ꯆꯥꯊꯣꯛꯄ ꯑꯗꯨꯒ ꯍꯥꯎꯕꯒꯤ ꯂꯩꯔꯛꯏꯅꯤꯅ ꯑꯩꯅ ꯍꯥꯎꯋꯦ ꯀꯛꯊꯨꯝꯗꯣ ꯑꯗꯨꯗꯤ ꯂꯩꯒꯦ ꯀꯧꯇꯥꯗ ꯀꯌꯥꯅꯣꯅ ꯍꯥꯏꯔꯑꯦ ꯑꯗꯨꯗ ꯀꯨꯟꯊ꯭ꯔꯥꯅꯤ ꯍꯥꯏꯔꯛꯑꯦ ꯑꯗꯨꯒꯗꯤ ꯂꯩꯔꯦ ꯑꯗꯨꯒꯗꯤ ꯑꯩꯅ ꯆꯥꯒꯤꯕꯗꯣ ꯃꯣꯏꯗꯤ ꯎꯍꯧꯗꯕ ꯖꯥꯠꯅꯤ ꯍꯥꯎꯋꯦ ꯍꯥꯏꯔ ꯀꯃꯥꯏꯅ ꯆꯥꯏꯅꯣꯌꯦ ꯑꯩꯅ ꯍꯦꯛ ꯌꯧꯕꯒ ꯆꯥꯔꯕꯅꯤ ꯆꯥꯅꯤꯡꯗꯅ ꯍꯥꯏꯕ
ꯎꯝ ꯂꯨꯄꯥ ꯀꯌꯥꯒꯤꯅꯣ ꯑꯗꯨꯕꯣ
ꯀꯨꯟꯊ꯭ꯔꯥ ꯇꯥꯗ ꯀꯨꯟꯊ꯭ꯔꯥ ꯄꯤꯑꯌꯦ
ꯑꯣ ꯀꯩꯔꯥꯡꯖꯦ ꯆꯥꯛ ꯂꯥꯝꯃꯦ ꯆꯥꯛ ꯆꯥꯅꯤꯡꯉꯦꯅ ꯁꯤꯗ ꯍꯥꯏꯔꯛꯏꯕ
ꯎꯝ ꯇꯥꯏ ꯃꯈꯣꯟ
ꯃꯥꯏ ꯃꯈꯣꯟ ꯇꯥꯔꯗꯤ ꯌꯥꯒꯗ꯭ꯔꯥ ꯈꯪꯗ
ꯎꯝ ꯑꯗ ꯌꯣꯡꯆꯥꯛꯇꯨꯅꯅꯦ ꯄꯋꯥꯗ ꯂꯨꯄꯥꯥ ꯍꯨꯝꯐꯨꯅꯤ ꯑꯗꯨ ꯑꯣꯜꯂꯦ ꯑꯗꯨꯒꯗꯤ ꯑꯃꯨꯛ ꯈꯔ ꯈꯔꯒ ꯑꯃꯨꯛ ꯍꯥꯞꯄꯨꯏꯅꯦ ꯍꯥꯏꯔꯦ ꯑꯩꯅ ꯑꯗꯨꯒꯗꯤ ꯍꯥꯞꯆꯤꯜꯂꯛꯏ ꯐꯣꯅ ꯇꯔꯥꯃꯨꯛ
ꯑꯩꯗꯤ ꯍꯥꯞꯄꯨꯒ ꯑꯝꯇ ꯍꯥꯏꯗꯦ ꯑꯩꯅ ꯑꯃꯨꯛ ꯂꯩꯔꯛꯄꯗꯣ ꯑꯗꯨꯁꯨ ꯄꯋꯥꯗ ꯍꯨꯝꯐꯨ ꯄꯤꯕ
ꯍꯥꯏꯏꯅꯦ ꯑ ꯇꯔꯥ ꯍꯥꯄꯥꯏ
ꯑꯩꯈꯣꯏ ꯢꯃꯥꯗꯤ ꯌꯣꯡꯆꯥꯛꯇ ꯍꯥꯏꯔ ꯂꯩꯔꯕꯅꯤ
ꯎꯝ ꯃꯥꯅ ꯌꯣꯡꯆꯥꯛꯇ ꯉꯥꯎꯋꯤ
ꯑꯗꯣ ꯉꯁꯤꯁꯦ ꯅꯣꯡ ꯍꯥꯏꯩꯊꯔꯛꯀꯗꯧꯕ ꯃꯥꯜꯂꯦ ꯅꯣꯡ ꯃꯡꯖꯜꯂꯛꯑꯝ ꯃꯃꯦꯕꯥ
ꯎꯝ ꯊꯩꯔꯝꯅꯤ ꯑꯇꯣꯞꯄ ꯖꯠꯂꯝ
ꯍꯧꯖꯤꯛ ꯄꯨꯡ ꯀꯌꯥ ꯇꯥꯔꯖꯥꯠꯅꯣ
ꯄꯨꯡ ꯍ ꯀꯌꯥ ꯇꯥꯃꯣ ꯈꯪꯗꯦ ꯎꯝ ꯅꯤꯄꯥꯥꯟ ꯇꯥꯗꯧ ꯃꯥꯅꯤ
ꯎꯝ ꯅꯪ ꯊꯕꯛ ꯆꯠꯄ ꯊꯦꯡꯗ꯭ꯔꯤꯕꯣ ꯑꯗꯨꯗꯤ
ꯎꯝ ꯊꯟꯔꯤ
ꯀꯃꯥꯏ ꯇꯧꯅꯤ
ꯈꯦ ꯁꯤꯡꯖ ꯂꯣꯏꯔꯒ ꯆꯥꯛ ꯆꯥꯅꯕ ꯇꯧꯔꯖꯦ ꯂꯩ ꯍꯥꯏꯗꯥꯏꯅꯦ
ꯍꯥꯏꯕꯅꯦ ꯑꯗꯨꯅꯦ ꯂꯩꯗꯣ ꯏꯕꯥꯅꯤ ꯍꯦꯛꯃꯤꯟꯅꯁꯦ ꯍꯥꯏꯁꯦ ꯑꯩꯅ
ꯎꯝ ꯍꯦꯛ ꯃꯟꯅꯔꯁꯤ ꯑꯗꯨꯒ ꯆꯥꯛ ꯆꯥꯔꯁꯤꯗ ꯑꯩꯁꯨ ꯊꯕꯛ ꯆꯠꯅꯕ ꯐꯤ ꯉꯥꯛ ꯁꯥꯆꯜꯂꯝꯃꯨ ꯀꯣꯟꯁꯤꯠ ꯇꯥꯗ꯭ꯔꯅꯤꯅ ꯇꯥꯅꯕ
ꯁꯥꯗꯧꯅꯦ ꯐꯔꯛ ꯇꯥ ꯇꯧꯅꯤꯅꯦ ꯌꯥꯗ ꯇꯧꯔꯤꯅꯦ ꯑꯩꯁꯨ
ꯃꯤ ꯉꯥꯏ ꯂꯩ ꯑꯗꯨꯝꯝ ꯂꯧꯒꯦ ꯂꯧꯒꯦ ꯂꯧꯒꯦꯅ ꯉꯥꯏ ꯂꯩ
ꯁꯥꯗꯣꯏꯅꯤ ꯁꯥꯗꯣꯏꯅꯤ ꯁꯥꯒꯤ
ꯌꯥꯔꯕꯣ ꯊꯝꯕ ꯌꯥꯔꯕꯣ
ꯌꯥꯗ꯭ꯔꯤꯌꯦ ꯋꯥ ꯉꯥꯛ ꯁꯅꯥꯒꯤꯁꯦ
ꯎꯝ
ꯑꯗꯣ ꯅꯍꯥꯟꯅꯦ ꯈꯪꯕ꯭ꯔꯥ
ꯎꯝ
ꯑꯩꯒ ꯏꯃꯥꯟꯅꯕꯤ ꯑꯃꯒ ꯀꯩꯅꯣꯗ ꯆꯠꯄꯗꯣ ꯀꯪꯂꯥꯗ ꯂꯥꯏ ꯈꯨꯔꯨꯝꯝꯕ ꯆꯠꯄꯗꯣ
ꯎꯝ
ꯑꯗꯨꯗ ꯑꯣꯖꯥ ꯑꯩꯈꯣꯏ ꯑꯣꯖꯥꯗꯨꯗ ꯊꯦꯡꯅꯩꯑꯕ
ꯑꯣꯖꯥ ꯀꯅꯥ
ꯑꯣꯖꯥ ꯃꯤꯡ ꯍꯥꯏꯕ ꯌꯥꯗꯦ ꯑꯗꯣ
ꯎꯝ
ꯏꯃꯥꯟꯅꯕꯤꯗꯨꯒ ꯐꯣꯇꯣꯒꯁꯦ ꯀꯥꯞꯃꯤꯟꯅꯩꯄꯅꯤ ꯑꯩꯅ ꯀꯥꯞꯄꯤꯔꯤꯅꯤ
ꯎꯝ
ꯑꯩꯒꯦꯁꯤ ꯃꯥꯏꯝ ꯀꯥꯄꯤ ꯊꯤꯗꯦꯍꯦ ꯐꯥꯖꯕꯅꯦ
ꯎꯝ ꯑꯩ ꯁꯤꯒꯤ ꯐꯣꯟꯁꯤꯁꯨ ꯃꯌꯦꯛ ꯁꯦꯡꯕꯅꯤ ꯉꯔꯥꯡ ꯁꯨꯝ ꯉꯔꯪ ꯌꯦꯡꯕꯗ
ꯑꯣ ꯑꯗꯣ ꯅꯪꯒꯤ ꯐꯣꯟꯗꯨꯗꯁꯨꯅꯦ ꯀꯩꯅꯣꯗꯣ ꯍꯥꯞꯄꯣꯕ ꯖꯤ ꯄꯤ ꯑꯦꯁ ꯀꯦꯃꯦꯔꯥꯗꯣ ꯑꯗꯨꯁꯨ ꯗꯥꯎꯟꯂꯣꯗ ꯇꯧꯗꯧꯅꯦ ꯑꯩ ꯋꯥꯏꯔ ꯄꯨꯅꯕ
ꯎꯝ
ꯑꯗꯣ ꯅꯣꯏꯒꯤ ꯊꯕꯛ ꯃꯐꯝꯗ ꯃꯤ ꯃꯌꯥꯝꯁꯤꯡꯗꯣ꯫ ꯍꯧꯖꯤꯛ ꯀꯃꯥꯏ ꯀꯃꯥꯏ ꯇꯧꯔꯤꯒꯦ
ꯃꯣꯏ ꯗꯤ ꯈꯪꯗꯦ ꯇ ꯃꯥꯏꯃꯥꯏ ꯊꯣꯛꯄ ꯑꯗꯨꯅꯤ
ꯉꯔꯥꯡꯗꯤ ꯏꯃꯥꯟꯅꯕꯤ ꯑꯃ ꯐꯣꯟ ꯇꯧꯔꯛꯑꯒ ꯐꯣꯟ ꯋꯥꯔꯤ ꯁꯥꯟꯅ ꯁꯥꯟꯅꯅ ꯆꯥꯛ ꯆꯥꯏꯗꯅ ꯑꯩ ꯏꯟꯁꯥꯡꯗꯣ ꯍꯥꯥꯎꯃꯟꯈꯤꯗꯅ ꯑꯗꯨꯝ ꯐꯣꯟ ꯋꯥꯔꯤꯒ ꯁꯥꯟꯅ ꯂꯩꯕꯗꯨꯗ ꯑꯗꯨꯝ ꯀꯥꯎꯔ ꯀꯥꯎꯔꯒ ꯑꯗꯨꯝ ꯄꯨꯛ ꯊꯜꯂꯁꯨ ꯑꯗꯨꯝ ꯆꯥꯥꯁꯟꯕ ꯑꯗꯨꯝ ꯆꯥꯥꯁꯟꯕ
ꯑꯣ
ꯃꯌꯥꯝ ꯆꯠꯁꯤꯜꯂꯦ ꯉꯔꯥꯡꯗꯤ ꯉꯔꯥꯡꯒꯤ ꯉꯔꯥꯡꯒꯤ ꯏꯟꯁꯥꯡꯗꯨ ꯅꯪꯅ ꯊꯣꯡꯕ꯭ꯔꯣ
ꯍꯣꯏ ꯑꯩꯅ ꯊꯣꯡꯉꯤꯅꯦ ꯍꯥꯎꯇ꯭ꯔꯣꯑꯗꯣ
ꯍꯥꯎꯋꯦ
ꯎꯝ ꯍꯥꯎꯕꯅꯤ
ꯑꯩꯗꯤ ꯐꯣꯟ ꯃꯦꯠꯂꯤꯉꯩꯗ ꯀꯅꯥ ꯊꯣꯡꯅꯣꯒ ꯑꯝꯇ ꯎꯍꯧꯗ꯭ꯔꯦ
ꯎꯝ ꯑꯩꯗꯤ ꯍꯩꯕꯅꯤ ꯍꯥꯎꯕꯅꯤ
ꯍꯥꯎꯏ ꯍꯥꯎꯏ
ꯃꯤꯉꯣꯟꯗꯁꯨꯨ ꯄꯤꯗꯅ ꯑꯗꯨꯁꯨ ꯍꯥꯎꯋꯦ ꯍꯥꯏ ꯐ
ꯅꯪꯅ ꯉꯔꯥꯡ ꯊꯔꯣꯏ ꯀꯥꯡꯉꯧꯅꯦꯅ ꯇꯥꯔꯒ
ꯃꯥꯏꯔꯦꯟ ꯀꯥꯡꯉꯧ ꯑꯣꯏꯔꯦ ꯃꯥꯏꯔꯦꯟ ꯀꯧꯒꯧ ꯑꯣꯔꯦ ꯑꯩꯗꯤ ꯁꯔ ꯀꯥꯡꯍꯧꯅꯤ ꯍꯥꯥꯎꯔꯅꯤ ꯁꯤꯅꯤ ꯈꯜꯂꯤꯁꯦ ꯑꯗꯨꯕꯨꯗꯤ ꯊꯤꯔꯦ ꯈꯨꯗꯨ
ꯑꯩꯗꯤ ꯑꯩꯈꯣꯏ ꯏꯟꯁꯥꯡꯗꯣ ꯑꯣꯏꯅ ꯑꯗꯨꯝ ꯆꯥꯡꯔꯦ
ꯎꯝ ꯃꯣꯏ ꯃꯥꯏꯔꯦꯟ ꯀꯥꯡꯉꯧꯁꯨ ꯍꯥꯎꯁꯨ ꯍꯥꯎꯋꯤ ꯑꯗꯨꯕꯨꯗꯤ
ꯉꯁꯥꯏꯅꯦ ꯈꯪꯕ꯭ꯔꯥ ꯀꯣꯀꯤꯜ ꯑꯃꯅꯦ ꯑꯁꯣꯝ ꯃꯅꯤꯡꯂꯣꯝꯗꯒꯤ ꯈꯣꯡꯉ ꯈꯣꯡꯉ ꯄꯥꯏꯔꯛꯑꯦꯕꯀꯣ ꯑꯗꯨꯒ ꯑ ꯃꯃꯥꯡꯒꯤ ꯍꯩꯕꯣꯡ ꯃꯊꯛꯇ ꯇꯣꯡꯕ ꯎꯆꯦꯛ ꯈꯔꯗꯅꯦ ꯀꯩ ꯀꯩꯅꯣ ꯈꯔ ꯍꯥꯏꯔꯝꯃꯦ ꯑꯗꯨ ꯑꯃꯨꯛ ꯃꯥꯅ ꯄꯥꯏꯔꯛꯄ ꯃꯥꯏꯀꯩꯗꯨꯗ ꯗ ꯃꯅꯤꯡꯂꯣꯝꯗꯨꯗ ꯑꯃꯨꯛ ꯄꯥꯏꯔ ꯍꯟꯈꯤꯕꯩ ꯋꯥꯅꯤꯗ
ꯄꯥꯎ ꯇꯥꯃꯥꯝꯃꯤ ꯑꯣꯏꯅꯤ
ꯀꯩ ꯄꯥꯎ ꯇꯝꯃꯃꯤꯅꯣ ꯈꯪꯗꯦꯕ ꯑꯗꯨ ꯀꯥꯟꯗꯨꯗꯅꯦ ꯅꯣꯡꯖꯨ ꯌꯥꯝ ꯁꯥꯊꯤꯅ ꯃꯪꯉꯤꯕ ꯍꯥꯏꯗꯤ ꯑꯁ ꯅꯣꯡ ꯅꯨꯡꯁꯤꯀ ꯇꯧꯔꯛꯇꯣꯏ ꯖꯠꯂ ꯈꯪꯗꯦ ꯃꯣꯏꯖꯦ ꯎꯆꯦꯛꯅ ꯄꯥꯎ ꯄꯤ ꯂꯥꯛꯑꯃꯤꯅꯦꯅ ꯈꯜꯂꯤꯅꯦ
ꯍꯥꯏꯔꯝꯃꯤ ꯅꯦꯃꯤ
ꯑꯗꯣ ꯍꯟꯗꯛꯁꯦ ꯅꯨꯡꯗꯥꯡꯁꯨ ꯀꯩꯁꯨ ꯎꯀꯤꯜꯁꯦ ꯌꯥꯝ ꯈꯣꯡꯉꯤꯕꯣ
ꯑꯗꯨꯅꯤ ꯍꯥꯟꯅꯗꯤꯅꯦ ꯀꯨꯀꯤꯜꯁꯦ ꯑꯌꯨꯛ ꯅꯨꯡꯗꯤꯟꯗ ꯈꯛꯇꯪ ꯈꯣꯡꯉꯦ ꯍꯧꯖꯤꯛꯇꯤ ꯅꯨꯡꯗꯥꯡ ꯀꯩꯁꯨ ꯄꯪꯈꯣꯡꯗ ꯈꯣꯡꯉꯦ ꯀꯩꯅꯣꯝ ꯏꯇꯧ ꯇꯧꯔꯦ
ꯇꯤꯟ ꯀꯥꯡꯀꯥꯁꯦ ꯈꯔꯩ ꯍꯦꯟꯖꯟꯅ ꯈꯣꯡꯉꯦꯕ ꯍꯟꯗꯛꯇꯤ
ꯑꯁ ꯑꯩꯗꯤ ꯀꯥꯎꯕꯨ ꯀꯥꯎꯏꯅꯦ
ꯀꯩꯅꯣ
ꯎꯝ ꯀꯩꯅꯣ ꯆꯥꯔ ꯄꯣꯔꯛꯑꯣꯅ ꯍꯥꯏꯕꯅꯤꯅꯦ ꯉꯟꯊꯣꯏ
ꯀꯩ ꯑꯆꯔ
ꯆꯥꯔ ꯍꯥꯏꯕ ꯆꯥꯔ ꯀꯩꯃ ꯀꯩꯅꯣꯗꯣ ꯑꯩꯅ ꯊꯥꯕꯗꯣ ꯀꯀꯥ ꯍꯣꯏꯗꯩꯩ ꯂꯧꯕꯗꯣ
ꯑꯣ ꯍꯩ ꯍꯩ ꯆꯥꯔꯗꯣ ꯑꯣ
ꯍꯧꯗꯧ ꯃꯥꯟꯗꯦꯗ ꯄꯤꯛꯏꯗ ꯔꯗꯣ ꯑꯥ ꯌꯧꯕꯗꯥ ꯃꯣꯏꯗꯤ ꯍꯣꯔꯦꯟ ꯑꯥ ꯄꯨꯡ ꯃꯥꯄꯜ ꯇꯔꯥꯗ ꯍꯟꯗꯣꯏꯅꯤ ꯑꯗꯨꯒ ꯊꯥꯗꯣꯏꯅꯤ ꯑꯗꯨꯅ ꯍꯧꯗꯧ ꯃꯥꯥꯟꯗꯦ ꯈꯨꯏꯗꯧ ꯃꯥꯜꯂꯦꯕ ꯑꯩ ꯈꯨꯗꯛꯇ ꯐꯨꯛꯑ ꯊꯥꯕꯁꯤꯁꯨ ꯑꯅꯤꯝ ꯗꯤ ꯍꯧꯔꯛ ꯑꯅꯤ ꯑꯅꯤꯝꯗꯤ ꯁꯤꯗꯣꯏ ꯃꯥꯜꯂꯦ
ꯅꯣꯏ ꯅꯨꯃꯤꯠꯇ ꯑꯥ ꯄꯨꯡ ꯇꯥꯔꯥ ꯇꯕꯧ ꯂꯩꯕ ꯕꯅꯤꯅ ꯑꯌꯨꯛꯇꯩ ꯐꯨꯛꯑꯒ ꯑꯗꯨꯝ ꯊꯝꯃꯗꯤ ꯍꯧꯔꯣꯏꯗ
ꯎꯝ ꯑꯗꯨꯅꯦ ꯑꯩꯅ ꯈꯔ ꯆꯥꯎꯔꯀꯥꯟꯗ ꯄꯤꯔꯛꯀꯦꯅ ꯍꯥꯏꯒꯤꯕꯅꯦ
ꯈꯪꯗꯦ ꯀꯀꯥꯅ ꯍꯨꯟ ꯃꯥꯅ ꯍꯨꯟꯕꯗꯤ ꯃꯌꯥꯝ ꯍꯧꯋꯦ ꯑꯩꯈꯣꯏ ꯃꯥꯅ ꯍꯨꯟꯕꯗꯤ ꯑꯝꯇꯍꯧꯗꯦ
ꯑꯁ ꯀꯃꯥꯏ ꯇꯧꯏꯖꯥꯠꯅꯣ
ꯈꯪꯗꯦ ꯀꯌꯥꯝ ꯍꯧꯋꯤ ꯆꯥ꯭ꯔ ꯀꯨꯟ ꯍꯦꯟꯅ ꯍꯧꯋꯤ
ꯑꯗꯨꯏ ꯍꯥꯏꯔꯒꯅꯦ ꯑꯁꯤꯗ ꯍꯪꯒꯥꯝ ꯑꯃ ꯑꯩꯈꯣꯏ ꯁꯤꯗ ꯆꯨꯝꯅꯩ ꯍꯧꯅꯕ ꯍꯪꯒꯥꯝꯁꯦ ꯅꯠꯇꯕ ꯃꯄꯥꯜ ꯑꯉꯧꯕ ꯁꯥꯕ ꯑꯃ ꯁꯤꯗ ꯍꯨꯟꯕꯗꯣ ꯑꯩꯅ ꯁ꯭ꯋꯥꯏꯗ ꯍꯣꯡꯗꯣꯛꯄ ꯃꯌꯥꯝꯁꯤꯡꯗꯣ ꯑꯩꯈꯣꯏ ꯃꯥꯅ ꯂꯣꯏ ꯍꯦꯛꯇꯠꯂꯒ ꯌꯣꯟꯊꯣꯛꯈꯤꯕ ꯋꯥꯅꯤꯗ ꯑꯩꯅ ꯃ ꯑꯗꯨ ꯍꯪꯒꯥꯝꯗꯣ ꯑꯅꯧꯕꯅꯤꯅ ꯈꯔ ꯍꯧꯖꯁꯅꯨꯗꯨ ꯆꯥꯔꯥ ꯌꯦꯡꯅꯕꯅ ꯈꯜꯂꯤ ꯑꯗꯨꯒ ꯂꯣꯏ ꯌꯣꯟꯊꯣꯛꯈꯔꯦ ꯍꯦꯛꯇꯠꯂꯒ
ꯂꯥꯎꯔꯒ
ꯑꯗꯨꯅꯦ ꯑꯩꯁꯨ ꯑꯗꯨꯃꯥꯏꯅ ꯈꯜꯂꯤꯅꯦ ꯑꯗꯨꯒ ꯈ‌ꯣꯏ ꯃꯥꯅꯥ ꯌ‌ꯣꯟꯊ‌ꯣꯛ ꯈꯔ‌ꯦ ꯑ ꯆꯝꯕꯨꯗꯤ ꯆꯝꯃꯦ ꯍꯥꯏꯌꯦ ꯑꯩꯈꯣꯏ ꯆꯨꯝꯅꯩ ꯍꯪꯒꯥꯝꯒ ꯃꯍꯥꯎꯗꯣ ꯑꯗꯨꯅꯥ
ꯎꯝ ꯆꯝꯐꯨꯠꯄꯨ ꯍꯥꯎꯅꯤ ꯑꯩꯗꯤ ꯄ‌ꯦꯔ‌ꯦꯗ‌ꯣ
ꯍꯥꯎꯅꯤꯌ‌ꯦ ꯑꯃꯅꯤꯕꯨꯗꯤ ꯂꯩꯍꯧꯔꯤꯝꯅꯦ ꯁꯤꯗ ꯃꯄꯥꯟ ꯁꯥꯗꯣꯛꯈꯤꯗꯅ ꯌꯣꯟꯕ ꯌꯥꯗꯕ ꯈꯔ
ꯃꯔꯨ ꯂꯧꯖꯔꯖꯅꯤ
ꯎꯝ ꯑꯗꯨꯗꯩ ꯃꯔꯨ ꯂꯧꯔꯁꯦ ꯑꯗꯨꯒ ꯊꯥꯅꯕ
ꯎꯝ
ꯑ‌ꯦ ꯑꯩꯈꯣꯏ ꯃꯃꯥꯡꯒꯤ ꯍꯩꯈꯥꯗꯣ ꯑꯝꯇ ꯄꯥꯜꯍꯧꯗꯦꯅꯦ ꯃꯆꯥ ꯃꯆꯥ ꯈꯔ ꯄꯥꯜꯍꯧꯕꯗꯣ ꯂꯣꯏ ꯀꯦꯟꯈ꯭ꯔꯕꯅꯤ
ꯎꯝ
ꯃꯊꯪ ꯆꯍꯤꯗꯩꯗꯤ ꯐꯖꯅ ꯄꯥꯜꯂꯛꯑꯅꯤ ꯑꯗꯩꯗꯤ ꯍꯥꯎꯔꯅꯤ ꯑꯗꯨꯗꯤ ꯑꯩꯁꯨ ꯊꯝꯃꯒꯦꯀꯣ